ꯇꯥꯕ꯭ꯔꯣ ꯀꯩꯗꯧꯔꯤꯅꯣ
ꯑꯩꯁꯦ ꯊꯕꯛ ꯆꯠꯅꯤꯡꯉꯥꯏ ꯆꯠꯂꯦ
ꯑꯁ ꯃꯤ ꯃꯆꯥꯗꯤ ꯍꯛꯆꯥꯡ ꯌꯥꯝ ꯐꯗꯧꯔꯦꯀꯣ
ꯊꯕꯛ ꯆꯥꯕꯕꯨ ꯍꯥꯛ ꯆꯥꯡꯉ ꯐꯕ꯭ꯔꯕꯅꯦ
ꯉꯟꯅ ꯆꯠꯄꯒꯤ ꯅꯨꯡꯁꯤꯠ ꯅꯨꯡꯁꯥ ꯌꯥꯝ ꯑꯐꯕ ꯂꯣꯏꯅ ꯅꯪ ꯂꯧꯍꯧꯔꯝꯃꯅꯤ ꯑꯇꯣꯞꯄ ꯂꯧꯗ꯭ꯔꯤꯉꯩꯗ
ꯆꯦꯜ ꯍꯥꯏꯔꯣ ꯏꯐꯣꯟ ꯈꯛꯇ ꯏ ꯏ ꯀꯥꯛꯛꯇ ꯀꯔꯤꯅꯂ ꯂꯣꯏꯔꯦ ꯀꯥꯏꯔꯤꯒꯦ ꯁꯥꯕꯒ
ꯑꯗꯨ ꯑꯣꯏꯔꯁꯨ ꯈꯔ ꯐꯕꯁꯤꯅꯤ ꯅꯪ ꯂꯧ ꯂꯧꯔꯃꯅꯤ ꯃꯤ ꯍꯧꯒꯠꯅꯗ꯭ꯔꯤꯑꯕ
ꯅꯝꯊꯤꯕ ꯅꯝ ꯅꯝꯃꯦ ꯑꯗꯨꯒ ꯏꯐꯣꯏꯟ ꯈꯛꯇ ꯒꯥꯔꯤ ꯌꯥꯝꯅ ꯑꯗꯨꯁꯨ ꯊꯦꯡꯅꯩꯌꯦ ꯑꯁ
ꯐꯪꯉꯦ ꯈꯪꯉꯦ ꯅꯪ ꯂꯣꯏ ꯂꯧꯈ꯭ꯔꯦꯕ ꯄꯥꯎ ꯌꯥꯝ ꯇꯥꯏꯀꯣ
ꯑꯔꯝꯒꯅꯤ ꯅꯪ ꯐꯥꯎ ꯂꯥꯎꯕꯗꯜ ꯅꯪ ꯅꯪ ꯑꯩꯉꯣꯟꯗ ꯄꯥꯎ ꯇꯝꯕꯤꯕ ꯃꯤꯁꯤꯡꯗ ꯀꯅꯥ ꯀꯅꯥꯔꯣꯅꯦ
ꯄꯥꯎ ꯂꯧꯕꯗ ꯃꯃꯤꯡ ꯆꯠꯄ ꯃꯤ ꯈꯔ ꯂꯩꯌꯦ ꯅꯨꯡꯁꯤ ꯈꯔ ꯐꯖꯕꯁꯤꯡ ꯅꯣꯏ ꯈꯨꯟ
ꯑꯣꯏꯔꯝꯒꯅꯤ ꯅꯪ ꯍꯣꯔꯦꯟ ꯍꯧꯥꯎꯒꯠꯂꯗꯤ ꯑꯗꯨꯗꯤꯇꯪꯒꯤ ꯅꯨꯡꯁꯤꯠ ꯌꯥꯎꯗ꯭ꯔꯦ
ꯍꯣꯏ ꯌꯥ ꯑꯗꯨꯗꯤ
ꯑꯁ ꯁꯖꯤ ꯍ ꯇꯒ ꯂꯩꯕ꯭ꯔꯣꯅꯦ
ꯅꯪ ꯑꯩꯅ ꯅꯣꯏ ꯏꯕꯣ ꯌꯦꯡꯗꯕ꯭ꯔꯣꯅꯦ
ꯀꯗꯥꯏꯒꯤ ꯄꯒꯅ ꯉꯝꯗꯦꯕꯅꯤꯉ
ꯑꯩꯈꯣꯏꯗꯤ ꯅꯨꯡꯗꯥꯡ ꯍꯪꯉ ꯁ ꯑꯩꯌꯨ ꯑꯩꯁꯨ ꯌꯦꯡꯉ ꯇꯨꯝꯉ ꯇꯨꯝꯗ꯭ꯔꯦ ꯍꯥꯎꯑꯣ ꯍꯥꯎꯈꯤꯗꯣꯏꯅꯦ
ꯑꯗꯨꯗꯤ ꯍꯧꯒꯠꯂꯒ ꯁꯤꯎ ꯇꯧꯔꯅꯦ
ꯉꯝꯕꯒꯅꯤꯌꯥ ꯍꯥꯏ ꯅꯨꯅꯨꯡ ꯑ꯭ꯔꯤꯁꯦ ꯑꯗꯤ ꯁꯤ ꯎ ꯅꯠꯇ
ꯠꯇꯦ
ꯁꯤꯨ ꯀꯏ ꯌꯥꯅ ꯇꯤꯗ
ꯑꯗꯨꯗꯤ ꯁꯞꯄꯣꯔꯠ ꯇꯧꯗꯦ ꯑꯗꯨꯕꯨ ꯃꯣꯏ ꯉꯝꯒꯅꯤ ꯍꯥꯏꯕꯗꯤ ꯑꯗꯨꯝ ꯀꯩ ꯍꯥꯏꯁ꯭ꯔꯥ
ꯐꯖꯕ ꯑꯩꯗꯤ ꯑꯁ ꯗꯥꯎ ꯌꯥꯔꯒ ꯉꯝꯗ꯭ꯔꯗꯤ ꯈꯜꯂꯒ
ꯏꯁ ꯅꯪꯒꯤꯗꯎ ꯅꯪꯗꯎ ꯌꯥꯔ ꯍꯦ ꯃꯊꯪꯗ ꯃꯊꯪꯗ ꯅꯪ ꯁꯞꯄꯣꯔꯇꯦꯠ ꯇꯧꯕ ꯇꯤꯝꯗꯣ ꯑꯩꯉꯣꯟꯗ ꯍꯥꯏꯔꯛꯑꯣ ꯑꯣ ꯑꯩ ꯍꯥꯏꯕꯤꯒꯦ ꯉꯝꯒꯗ꯭ꯔꯥ ꯉꯝꯔꯣꯏꯗ꯭ꯔꯥ ꯍꯥꯏꯕꯗꯣ
ꯍꯣꯔꯦꯟ ꯑꯦ ꯍꯌꯦꯡ ꯑꯌꯨꯛ ꯁꯥꯟꯅꯒꯅꯤꯅꯦ ꯑꯩꯒꯤ ꯏꯃꯥꯟꯅꯕ ꯑꯃ
ꯑꯦ ꯏꯁ ꯀꯅꯥꯔꯣꯅꯦ ꯀꯩ ꯀꯩ ꯇꯤꯝ꯭ꯔꯣ
ꯑꯩꯒꯤ ꯏꯃꯥꯟꯅꯕ ꯐꯥꯎꯕ ꯑꯃ ꯁꯥꯟꯅꯗꯣꯏꯅꯦꯕ ꯈꯔ ꯑꯍꯟ ꯑꯣꯏꯔꯒ ꯃꯤ ꯈꯔ ꯅꯨꯡꯁꯤꯕ ꯍꯗ ꯅꯪꯒꯤ ꯁꯨꯏꯗꯒꯤ ꯍꯦꯅꯦ ꯑꯗꯤ ꯑꯉꯥꯡ ꯑꯍꯟ ꯑꯉꯥꯡꯅꯦꯕ
ꯃꯦꯁꯤꯒꯤꯔꯣ ꯑꯣ ꯍꯌꯦꯡ ꯄꯨꯡ ꯀꯌꯥꯗ
ꯄꯨꯡ ꯃꯔꯤ ꯑꯗꯨꯋꯥꯏꯗ ꯄꯨꯡ ꯑꯍꯨꯝ ꯑꯗꯨꯋꯥꯏꯗ ꯁꯥꯟꯅꯕꯅꯦꯕ ꯑꯌꯨꯛꯇ ꯂꯩꯕꯒꯨꯝ ꯇꯧꯕꯅꯦ
ꯇꯤꯔꯦꯡꯒꯦ ꯍꯥꯏꯕ꯭ꯔꯣ
ꯌꯦꯡꯗꯣꯏꯅꯦ ꯑꯩꯒꯤ ꯕꯦꯁ ꯐ꯭ꯔꯦꯟꯗ ꯑꯗꯣ ꯑꯩꯒꯤ ꯈ꯭ꯋꯥꯏꯗꯒꯤ ꯂꯨꯅ ꯇꯤꯟꯅꯕ ꯏꯃꯥꯟꯅꯕꯅꯦ ꯑꯩ ꯌꯦꯡꯒꯗꯤ ꯃꯍꯥꯛ ꯅꯨꯡꯉꯥꯏꯔꯣꯏꯕ
ꯏ ꯈꯪꯒꯦꯔꯣꯅꯦ ꯅꯪ ꯌꯦꯡꯉꯤ ꯌꯦꯡꯉ ꯌꯦꯡꯣ ꯌꯦꯡꯉ ꯄ ꯍꯥꯏꯕꯗ
ꯈꯪꯉꯦ ꯏꯃ ꯑꯩꯗꯤꯀꯣ ꯃꯥꯁꯅ ꯍꯥꯏꯔꯗꯤ ꯃꯉꯣꯟꯗ ꯍꯦꯟꯅ ꯌꯦꯡꯕ ꯍꯥꯏꯅ ꯋꯥꯔꯤ ꯀꯥꯎꯣ ꯀꯥꯎꯣ ꯁꯗ
ꯑꯦ ꯍꯣꯔꯦꯟ ꯃꯉꯣꯟꯗ ꯀꯣꯜ ꯇꯧꯔꯣ ꯑꯗꯨꯒ ꯑꯩ ꯍꯌꯦꯡ ꯑꯗꯨꯃꯥꯏꯅ ꯇꯧꯗꯣꯏꯅꯦ ꯐꯖ ꯀꯩꯅ ꯆꯗꯣ ꯑꯩꯕꯨ ꯋꯥꯍꯟꯒꯦꯗꯣ ꯀꯥꯏꯅ
ꯍꯥꯏꯗꯤꯅꯦ ꯑꯁ ꯃꯥꯅ ꯕ ꯀꯥꯎꯕ ꯈꯨꯗꯤꯡ ꯍꯥꯏꯅ ꯋꯥꯈꯜ ꯋꯥꯔꯦꯅꯦ
ꯎ ꯅꯄꯗꯦ
ꯅꯪ ꯆꯥꯛ ꯆꯥꯔ ꯆꯠꯂꯤꯔꯣ ꯀꯃꯥꯏꯅ ꯇꯧꯔꯤꯅꯣ
ꯂꯣꯏꯔꯦ ꯑ ꯅ ꯆꯥꯊꯣꯛꯑꯒ ꯃꯣꯏꯁꯦ ꯉꯥꯟꯗ ꯂꯥꯛꯑꯣ ꯍꯥꯏꯕꯒꯤ ꯂꯥꯛꯄꯅꯦꯕ
ꯆꯥꯛ ꯆꯕ ꯂ ꯆꯥꯛ ꯆꯕ ꯂꯅꯦꯦ
ꯍꯣꯏ
ꯅꯪ ꯅꯣꯏ ꯅꯅꯥꯎ ꯅꯨꯄꯤꯁꯤꯡ ꯂꯣꯏ ꯆꯥꯊꯣꯔꯛꯑꯕꯅꯤ ꯁꯛꯇꯨꯒ
ꯑ ꯅꯍꯥꯟꯇ ꯑꯩ ꯑꯗꯨꯨꯝ ꯊꯦꯡꯏꯅ ꯍꯧꯒꯜꯂꯦꯕ ꯑ ꯉꯁꯤꯁꯦ ꯉꯟꯅ ꯊꯥꯏꯑꯕꯤ ꯊꯕꯛ ꯂꯩꯕꯅꯤꯅ ꯉꯟꯅ ꯍꯧꯒꯠꯄꯒꯤ ꯀꯩꯅꯣ ꯆꯥꯛ ꯆꯥꯅꯤꯡꯗꯕ ꯐꯥꯎꯕꯅꯦ ꯀꯩꯅꯣ ꯑꯁ ꯅꯝ ꯀꯔ ꯆꯥꯔꯣ ꯂꯥꯕ ꯍꯥꯏ
ꯇꯦꯡꯀꯣꯠ ꯑꯅꯤ ꯑꯍꯨꯝ ꯆꯥꯕꯗꯗꯤ ꯇꯧꯒꯗ ꯇꯧꯗ ꯀꯣ ꯅꯉ ꯃꯤ ꯅꯣꯏ ꯅ ꯁꯥ ꯄꯥꯕꯁꯤꯡꯁꯦꯀꯣ
ꯑꯩ ꯑꯁ ꯏꯁꯥ ꯄꯥꯗꯦ
ꯑꯩ ꯀꯔꯤ ꯅꯪ ꯄꯥꯗ꯭ꯔꯗꯤ ꯑꯩ ꯑꯣꯏꯅ ꯄꯥꯕ ꯑꯣꯏꯗꯣꯏꯔꯣ ꯑꯗꯨꯗꯤ
ꯅꯪꯅ ꯑꯩꯣꯏ ꯅꯪꯅ ꯄꯥꯔꯒ ꯋꯥꯡꯕꯗꯣ ꯅꯪ
ꯑꯁ ꯋꯥꯔꯤꯗꯣ ꯅꯪ ꯅꯪꯕꯨ ꯑꯗꯨꯝ ꯐꯣꯟ ꯇꯧꯔꯗꯤ ꯑꯩꯁꯦ ꯅꯨꯡꯉꯥꯏꯔ ꯇꯨꯗꯧ ꯃꯥꯂꯦ
ꯍꯦ ꯁ ꯍ ꯁꯔꯐꯖꯎꯖꯅꯅ ꯍꯦꯂ
ꯑꯗꯨꯒꯨꯝꯕꯗꯣ ꯑꯩ ꯈꯔ ꯈꯔ ꯍꯥꯏꯕꯤꯌꯣ ꯭ꯔ ꯈꯉꯥꯏ
ꯍꯣꯔꯦꯟ ꯋꯥꯈꯜ ꯅꯨꯡꯉꯥꯏꯃꯟꯗꯦꯅ ꯅꯪ ꯅꯪꯒꯤ ꯕꯦꯁ ꯐ꯭ꯔꯦꯟꯒꯤ ꯄ꯭ꯂꯦꯗꯣ ꯌꯦꯡꯗꯨꯕꯤꯗ ꯑꯗꯨꯝ ꯊꯣꯛꯒꯅꯤꯅ
ꯑꯗꯨꯗꯤ ꯑꯩ ꯑꯩ ꯑꯗꯨꯗꯤꯀꯣ ꯍꯦꯛ ꯇꯨꯝꯕ ꯈꯨꯗꯤꯡ ꯃꯥ ꯑꯗꯨꯝꯗꯤꯡ ꯁꯦꯡꯒꯠꯂꯛꯏꯕꯅꯦ ꯑꯁ ꯑꯗꯨꯒ ꯑꯩꯒꯤ ꯕꯦꯁ ꯐ꯭ꯔꯦꯟꯒꯤ ꯇꯤꯝ ꯑꯃꯗꯤ ꯂꯣꯏ ꯃꯣꯏꯗꯤ ꯊꯣꯛꯈ꯭ꯔꯦꯅꯦ ꯑꯁ ꯑꯗ ꯌꯥꯝ ꯅꯨꯡꯁꯤꯕ ꯑꯃ ꯑꯩꯈꯣꯏꯒꯤ ꯃꯤ ꯈꯔ ꯃꯥꯟꯕꯁꯤꯡꯗꯣ ꯌꯥꯝꯅ ꯀꯞꯄꯁꯤꯡꯗꯣ
ꯍꯣꯏ ꯍꯣꯏ ꯍꯣꯏ ꯍꯣꯏ
ꯑꯁ ꯑꯗꯨ ꯑꯩꯅ ꯅꯍꯥꯟ ꯏꯆꯦꯈꯣꯏꯅ ꯕꯣꯔ ꯌꯦꯡꯕꯅꯦꯕ
ꯅꯪꯁꯨ ꯀꯄ꯭ꯔꯥ ꯍꯣꯏ ꯅꯪ ꯀ ꯀ
ꯑ ꯃꯣꯏ ꯑ ꯂꯣꯏꯔꯝꯕ ꯑꯗꯣ ꯑꯩ ꯃꯣꯏ ꯁꯥꯟꯅꯕ ꯅꯨꯃꯤꯠꯇꯣ ꯁꯥꯟꯅꯕꯗꯤ ꯋꯥꯔꯝꯗꯧ ꯃꯥꯟꯗꯦ ꯑꯩ ꯑꯣꯏꯅ ꯋꯥꯏꯌꯦꯕꯅꯦ
ꯆꯥꯛꯇꯔꯤ ꯐꯖꯅ ꯆꯥꯔꯝꯅꯦ ꯋꯥꯔꯁ
ꯅꯪ ꯗꯤ ꯀ꯭ꯔꯤ ꯍꯦꯛ ꯍꯦꯛ ꯇꯧꯕ꯭ꯔꯣ ꯑꯗꯨꯝ ꯅꯪꯅ ꯌꯥꯝꯅ ꯈꯣꯏꯗꯥꯖꯕ
ꯑꯣ ꯑꯩꯅ ꯁꯞꯄꯣꯔꯠ ꯇꯧꯗꯣꯏꯔꯥ
ꯑꯥ
ꯅꯪꯒꯤ ꯦꯁ ꯐ꯭ꯔ
ꯑꯁ ꯌꯥꯝ ꯐꯩꯌꯦ ꯑꯩ ꯦꯁ ꯐ꯭ꯔꯦꯟꯗꯤꯦ ꯃꯁꯛꯁꯨ ꯌꯥꯝꯅꯅꯨꯡ ꯁꯤꯕꯅꯦꯗ
ꯑꯗꯨꯅ ꯍꯦꯟꯅ ꯁꯞꯄꯣꯔꯠ ꯇꯧꯋꯦ ꯑꯗꯨ ꯑꯁ ꯑꯩꯗꯤ ꯌꯥꯝꯕꯅꯤꯅ ꯑꯩꯅ ꯁꯞꯄꯣꯔꯠ ꯇꯧꯋꯦ ꯇꯤꯕꯗꯣ
ꯑꯣ ꯑꯩꯈꯣꯏ ꯈꯨꯂꯣꯝꯒꯤ ꯄꯨꯄꯨ ꯈꯔ ꯈꯔ ꯃꯥꯟꯅꯕꯅꯦ ꯑꯁꯤ ꯑꯩꯈꯣꯏꯅ
ꯑꯗꯨ ꯑꯩꯗꯤ ꯄ ꯌꯦꯡꯗꯦ ꯕꯧꯁꯦ ꯌꯦꯡꯅꯤꯡꯕ ꯃꯇꯝꯗ ꯈꯛꯇ ꯌꯦꯡꯅꯤꯡꯅ ꯑꯗꯨꯝ ꯂꯣꯏ ꯂꯣꯏꯗ꯭ ꯐꯥꯎ ꯂꯣꯏꯗ꯭ꯔꯤ ꯐꯥꯎꯕ ꯌꯦꯡꯉꯤ ꯗꯤ ꯋꯥ ꯇꯣꯡꯅꯤꯡ ꯍꯥꯏꯗꯤ ꯑꯗꯨꯝ ꯇꯣꯡ ꯇꯣꯡꯉ
ꯑꯩꯈꯣꯏꯗꯤ ꯃꯤꯠꯇ ꯀꯔꯤ ꯀꯔꯤꯅꯣ ꯎꯝ ꯇꯧꯔꯒ ꯇꯨꯝꯗꯅꯤꯉꯥꯏ ꯍꯣꯠꯅꯔꯤꯅꯦ ꯑꯗꯨ ꯃꯣꯏ ꯃꯣꯏꯁꯦ ꯑꯩꯈꯣꯏꯒꯤꯗꯃꯛꯇꯅꯤꯅꯦ ꯁꯥꯟꯅꯔꯤꯛꯁꯦ ꯌꯦꯡꯉꯨꯅꯦ ꯀꯔꯤꯅꯣ
ꯎ ꯑꯗꯨꯁꯨꯅꯦ ꯃꯤ ꯌꯦꯡꯕꯤ ꯑꯩꯒꯤ ꯃꯣꯏꯁꯦ ꯃꯈꯥꯗ ꯈꯔ ꯅꯨꯡꯉꯥꯏꯔꯒ ꯁꯨꯅꯥꯔꯒ ꯂꯩꯕꯅꯤꯅ
ꯍꯣꯏ ꯑꯩ ꯑꯩꯒꯤ ꯏꯃꯥꯟꯅꯕꯗꯣ ꯑꯩꯒꯤ ꯏꯃꯥꯟꯅꯕ ꯕꯦꯁ ꯐ꯭ꯔꯦꯟꯗꯣ ꯌꯥꯝꯅ ꯃꯇꯨꯡꯏꯟꯅ ꯃꯥꯅ ꯃꯥꯅꯤ ꯃꯥꯅꯕꯗꯨꯣ
ꯍꯣꯏ
ꯉꯃꯗꯤ ꯃꯥꯅ ꯍꯥꯞꯄ ꯐꯨꯔꯤꯠꯇꯣ ꯂꯩꯁꯔꯥ ꯈꯜꯂꯦ ꯑ ꯅꯝꯕꯔꯗꯨꯣ ꯂꯩꯇꯦꯕ ꯅꯝꯕꯔ ꯂꯩꯇꯦꯕ ꯂꯩ ꯂꯩꯌꯦꯕ ꯅꯝꯕꯔ ꯊꯥꯗꯕꯤꯅꯦꯕ ꯑꯩꯒꯤꯗꯣ
ꯅꯪ ꯄꯩꯁꯥ ꯌꯥꯝ ꯂꯩ ꯂꯩꯕꯅꯤꯅ
ꯑꯁ ꯑꯩꯁꯦ ꯊꯝꯐꯝ ꯂꯩꯇꯕꯤꯒꯤ ꯃꯈꯥ ꯊꯝꯃ ꯇꯨꯝꯃꯤꯅꯦ
ꯑ
ꯑꯩ ꯀꯩꯅꯣꯒ ꯊꯥꯗ꯭ꯔꯦ ꯑ ꯐꯃꯨꯡꯒꯤ ꯀ ꯀꯩꯝꯇ ꯊꯥꯗ꯭ꯔꯦ ꯍꯣꯏ ꯑ ꯑ ꯑꯗꯨ ꯑꯗꯨꯁ ꯈꯔꯗ ꯀꯔ ꯅꯝ ꯊꯤꯌꯦꯀꯣ
ꯍꯔꯦ ꯊ ꯄꯥꯎ ꯇ ꯃꯤ ꯄꯥꯎꯋꯦ ꯍꯥꯏꯕꯗꯤ ꯃꯤ ꯑꯇꯥꯏꯕ ꯍꯥꯏꯕꯤꯒꯦ ꯑꯗꯨꯃꯥꯏꯅ ꯇꯧꯃꯒ ꯂꯩꯔꯦ ꯍꯥꯏꯁꯨ
ꯑꯗꯨ ꯃꯔꯝ ꯃꯅꯝ ꯈꯔꯗꯤ ꯆꯦꯠꯂꯦ ꯃꯣꯏꯗꯣ ꯄꯩꯁꯥꯅꯤꯅ ꯍꯥꯏꯔꯣ ꯃꯤꯒꯤ ꯄꯣꯀꯦꯠꯇꯒꯤ ꯂꯧꯊꯣꯛꯄꯅꯤꯅ ꯑꯩꯒꯤ ꯀꯩꯅꯣ ꯊꯥꯕꯗꯤ ꯀꯣꯟꯅꯔꯦꯕꯀꯣ ꯆꯨꯞꯅꯤꯡꯉꯥꯏ ꯈꯔ ꯆꯨꯞꯅꯤꯡꯉꯥꯏ ꯈꯔ ꯀꯣꯟꯅꯗꯕꯅꯤ ꯈ ꯀꯟꯅ ꯇꯥꯜꯂꯤ
ꯌꯥꯥꯏ ꯅꯁ
ꯑꯗꯨ ꯑꯗꯨꯅꯦ ꯀꯗ ꯈꯔ ꯑꯩ ꯑꯁ ꯑꯌꯨꯛ ꯍꯦꯛ ꯍꯧꯒꯠꯜꯂꯒ ꯌꯥꯝ ꯅꯨꯡꯁꯤꯅ ꯀꯣ ꯇꯧꯕꯁꯦ ꯅꯪꯅꯤꯅꯦ ꯑꯩ ꯁꯧ ꯊꯧꯗꯦ ꯇꯨ
ꯎꯝ ꯌꯥꯝ ꯅꯨꯡꯉꯥꯏꯔꯝꯒꯅꯦ
ꯑꯁ ꯅꯨꯡꯉꯥꯏꯔꯦ ꯑꯩꯕꯨ ꯐꯖꯔꯦꯁꯨ ꯑꯃꯨꯛ ꯍꯥꯏꯕꯤꯔꯦ ꯑꯁꯤ
ꯑꯁ ꯍꯣꯔꯦꯟ ꯍꯣꯔꯦꯟ ꯃꯤꯁꯗꯗꯒꯤ ꯃꯤꯁꯦꯟꯗꯒꯤ ꯑ ꯀꯩꯅꯣ ꯂꯩꯗꯕꯤꯗ ꯃꯤꯁꯦꯅ ꯃ ꯅꯪꯗ ꯑꯗꯨꯝ ꯂꯩꯔꯒ ꯂꯩꯕ ꯅꯪꯗꯦ
ꯑꯗꯨꯅꯦ ꯑꯩ ꯁꯤꯃꯨꯛꯏ ꯑꯣꯏꯅ ꯂꯥꯛꯄꯁꯦ ꯑꯩꯕꯨ ꯄꯥꯏꯌꯦ ꯐꯖꯩꯑ ꯍꯥꯏꯕꯁꯦ ꯅꯪ ꯈꯪꯅꯤꯡꯅꯦ ꯑꯇꯣꯞꯄꯅꯤ ꯑꯦ ꯑꯇꯣꯞꯄꯗꯤ ꯅꯣꯏꯌꯦ ꯈꯣꯠꯂꯨ ꯑꯦ ꯌꯥꯝ ꯍꯥꯏꯌꯦꯗ
ꯑꯗ ꯑꯩ ꯅꯪ ꯎꯗꯕꯒꯤꯅꯦ ꯍꯟꯗꯛ ꯦ ꯎꯔꯗꯤ ꯀꯩꯁꯨ ꯍꯥꯏꯗꯣꯏꯅꯦ ꯍꯔꯦ ꯐꯇ ꯊꯔ ꯑ
ꯁꯤꯒ ꯍꯥꯏꯔꯛꯄꯁꯤꯗꯤ ꯑꯩ ꯇꯨꯝꯕ ꯑꯃꯨꯛ ꯌꯥꯗꯧ ꯃꯥꯥꯟꯜꯂꯦ
ꯐꯣꯇꯣ ꯊꯥꯔꯛꯑꯣ ꯑꯩ ꯍꯥꯏꯕꯤꯒꯦꯕ ꯑꯁꯦꯡꯕꯗꯣ ꯀꯃꯥꯏꯅ ꯇꯧꯋꯦ ꯍꯥꯏꯕꯗꯣ
ꯍ ꯍꯧꯖꯤꯛ ꯍꯧꯖꯤꯛ ꯍꯧꯖꯤꯛ ꯍꯧꯖꯤꯛꯇꯤ ꯊꯥꯕ ꯌꯥꯗꯦꯕ ꯑꯩ ꯍꯧꯖꯤꯛ ꯀꯟꯅ ꯅꯨꯡꯊꯤꯤꯟꯗꯀꯣ
ꯎꯝ
ꯅꯤꯛꯄꯒꯤ ꯖꯒꯣꯏ ꯀꯟꯅ ꯁꯥꯔꯤꯑꯕ ꯀꯃꯥꯏꯅ ꯇꯧꯔꯗꯤ ꯍꯦꯟꯅ ꯐꯖ ꯊꯣꯛꯁꯤꯔꯥ ꯍꯥꯏꯕꯒꯤꯀꯣ ꯑꯁ ꯅꯪꯅꯤ ꯌꯥꯔꯦ ꯌꯥꯔꯦ ꯑꯗꯨꯗꯤ ꯈꯔ ꯑꯗꯨꯗ ꯍꯦꯟꯅ ꯄꯥꯔꯗꯤ ꯌꯥꯔꯔꯣꯏ ꯅꯪ ꯈꯣꯏꯗꯤ ꯆꯞ ꯆꯥꯏ
ꯑ ꯁꯗꯁꯤ ꯌꯥꯗ꯭ꯔ ꯌꯥꯏꯁꯦ
ꯑ ꯅꯪꯗꯤ ꯑꯩꯈꯣꯏ ꯈꯨꯟꯂꯣꯝꯗ ꯎꯝ ꯎ ꯀꯥꯏꯒꯤ ꯍꯖꯔ ꯅꯣꯏꯒꯤ ꯑꯗꯨꯝ ꯌꯦꯡꯕ ꯀꯥꯟꯗ ꯌꯦꯡꯕ ꯌꯥꯕꯁꯤꯡꯗꯨꯣ ꯅꯣꯏ ꯇꯥꯔꯦꯅꯦ ꯅꯠꯇ ꯇꯨꯗꯤꯩ ꯑꯗꯨꯝ ꯌꯦꯡꯕ ꯌꯥꯕ ꯃꯤ ꯉꯥꯛꯇꯅꯦꯕ
ꯌꯥꯏ ꯌꯥꯏ ꯍꯣꯔꯦꯟ ꯑꯩ ꯇꯣꯡꯔꯣꯏ
ꯅꯪꯗꯤ ꯑꯩꯉꯣꯟꯗ ꯐꯥꯒꯤꯗꯣꯏꯅ ꯍꯥꯏꯌꯦꯅ ꯑꯩꯅꯦꯡ ꯑꯗꯨꯝ ꯍꯦꯛ ꯌꯦꯡꯕ ꯀꯥꯟꯗ ꯑ ꯐꯤꯔꯣꯟꯒꯨꯝꯕ ꯍꯥꯞꯄꯗ ꯑꯣꯏꯔꯣ ꯀꯔꯤꯗ ꯑꯣꯏꯔꯣ ꯑꯗꯨꯝ ꯌꯦꯡꯕ ꯌꯥꯕ ꯃꯤ
ꯍꯟꯗꯛꯁꯦ ꯌꯥꯗ꯭ꯔꯦ ꯑꯩꯁꯦ ꯍꯟꯗꯛ ꯄꯩꯁꯥ ꯄꯥꯏꯗꯔꯤꯕꯅꯤꯅ ꯌꯥꯗ꯭ꯔꯦ ꯍꯟꯗꯛ
ꯑ ꯈꯪꯗꯅꯦ ꯁꯤ ꯄꯩꯁꯥ ꯃꯅꯨꯡꯗ ꯂꯩꯕꯗꯣ ꯄꯩꯁꯥ ꯃꯅꯨꯡꯗ ꯂꯩꯕ ꯄꯨꯄꯨꯗꯣ ꯑꯩꯒꯤ ꯏꯃꯥꯟꯅꯕꯅꯤꯅꯦ ꯑꯗꯨꯁꯨ
ꯅꯪꯒꯤ ꯏꯃꯥꯅꯦꯕ ꯈꯛꯇ ꯂꯉꯥꯏꯔꯦ
ꯃꯥ ꯍꯧꯖꯤꯛ ꯀꯥꯟꯁꯤ ꯍ ꯃꯥꯅꯦꯦ ꯀꯕꯤ ꯐꯣꯠꯇꯣ ꯀꯥꯞꯄ ꯇꯜꯂꯦ ꯍꯥꯏꯅꯤ ꯈꯔ ꯃꯤ ꯋꯥꯍꯅꯤ ꯃ ꯃꯥꯂꯦꯕ
ꯅꯪꯒꯤ ꯅꯃꯥꯟꯅꯕ ꯈꯛꯇ ꯂꯥꯁꯇ ꯑꯕꯥꯅꯤ ꯅꯪꯒꯤ ꯑꯩꯒꯤ ꯐꯔ ꯍꯥꯏꯗꯣꯏ
ꯃꯥ ꯀꯩꯅꯣꯅꯦ ꯏꯄꯥꯃꯛꯇꯤ ꯅꯠꯇꯦꯕꯀꯣ ꯑꯩꯒꯤ ꯀꯩꯅꯣ ꯊꯣꯛꯑꯦ ꯑ ꯀꯔꯤ ꯍꯥꯏꯁꯤꯔꯥ ꯑꯩꯒꯤ ꯕꯕꯥꯈꯣꯏꯒꯤ ꯀꯩꯅꯣꯅꯦꯕ ꯁꯥꯒꯩꯅꯦꯕꯀꯣ
ꯄꯁ ꯑꯗꯤ ꯅꯪ ꯅꯪ ꯁꯒꯩ ꯍꯥꯏꯒꯁꯦ ꯁꯥꯒꯩꯒꯤ ꯃꯤꯡꯗꯣ ꯅꯪꯁꯦ ꯇꯣꯉꯥꯟ ꯇꯣꯉꯥꯟꯅ ꯂꯩꯔꯝꯒꯅꯤ ꯍꯣ
ꯍꯣꯏ ꯁꯥꯒꯩꯗꯤ ꯍꯣꯏ ꯑꯩꯈꯣꯏꯗꯤ ꯀꯩꯅꯣꯅꯤꯅ ꯈꯔ ꯐꯥꯎꯕꯅꯤꯅꯀꯣ ꯃꯐꯝ ꯃꯐꯝꯗ ꯁꯒꯩ ꯍꯣꯡꯉꯦ ꯍꯥꯏꯇꯥꯔꯦ
ꯉꯁꯤ ꯇꯨ ꯉ ꯍꯌꯦꯡ ꯇꯨꯉꯥ ꯑꯗꯨꯒ ꯑꯗꯨꯃꯥꯏꯅ ꯇꯧꯔꯒꯅꯤ
ꯑꯗꯨ ꯇꯧꯕꯅꯦ ꯈꯔꯗꯤ ꯍ ꯑ ꯈꯪꯗꯦꯅꯦ ꯅꯣꯏꯗꯤ ꯆꯥꯛ ꯆꯥ ꯑꯩꯈꯣꯏꯗꯤ ꯍꯧꯒꯠꯄꯥꯎ ꯍꯧꯒꯠꯇ꯭ꯔꯤ ꯏꯆꯦ ꯑꯩꯈꯣꯏꯅꯤ
ꯀꯅꯥꯅ ꯆꯥꯛꯀꯝꯗꯣꯏꯕ
ꯈꯪꯗꯦ ꯐꯃꯨꯡꯗ ꯀꯅꯥꯅ ꯍꯥꯟꯅ ꯃꯤꯠ ꯄꯥꯡꯒ ꯍꯧꯒꯠꯒꯦꯅ ꯈꯜꯜꯂꯤ
ꯉꯥꯏꯔꯒ ꯂꯩꯕ ꯃꯥꯜꯂꯦꯀꯣ ꯃꯤ ꯃꯥ ꯍꯧꯒꯠꯁꯤꯅꯨ ꯑꯩ ꯍꯧꯒꯠꯂꯣꯏ ꯍꯥꯏꯅ ꯈꯜꯂꯒ ꯇꯨꯝꯂꯝꯒꯕ ꯃꯥꯜꯂꯦ
ꯏꯟꯁꯥꯡ ꯊꯣꯡꯕꯕꯨꯗꯤ ꯀꯩꯁꯨ ꯅꯠꯇꯦꯕꯀꯣ
ꯊꯕꯥꯛ ꯂꯩꯕ꯭ꯔꯥ ꯍꯧꯁꯦ
ꯎ ꯂꯩꯇꯦ ꯆꯥꯛ ꯌꯦꯟꯁꯥꯡ ꯊꯣꯡꯕꯗꯤ ꯀꯩꯁꯨ ꯅꯠꯇꯦ ꯑꯗꯨꯕꯨ ꯀꯩꯅꯣ ꯇꯧꯕ ꯏꯟꯁꯥꯡ ꯂꯩꯅꯤꯡ ꯊꯣꯡꯕꯗꯣ ꯀꯩ ꯊꯣꯡꯗꯣꯏꯅꯣ ꯈꯪꯗꯦꯕ
ꯑꯁꯇꯪꯄ ꯑꯣꯏꯦ ꯆꯥꯔꯣ
ꯑꯁ ꯅꯪ ꯆꯤꯟꯗꯗꯤ ꯂꯤꯠꯂꯥꯏꯅ ꯍꯥꯏꯔꯛꯑꯦ ꯆꯥꯕ ꯀꯥꯟꯅꯤ ꯆꯪꯗꯅ
ꯆꯥꯡ ꯆꯥꯡꯂ ꯁ ꯑꯗꯨꯃꯥꯏꯅ ꯆꯥꯔꯨꯔꯗꯤ ꯑꯗꯨꯗ ꯑꯗꯨꯃꯥꯏꯅ ꯇꯧꯔꯗꯤ ꯅꯪ ꯍꯦꯟꯅ ꯐꯖ ꯊꯣꯛꯑꯅꯤ
ꯑꯩ ꯌꯥꯝ ꯐꯖꯅꯪꯅꯁꯨ ꯆꯥꯛꯄꯒꯤ ꯊꯥꯗꯣꯛꯄ ꯉꯝꯗꯧ ꯃꯥꯟꯗ꯭ꯔꯦ
ꯆꯥꯛꯁꯨꯅꯒ ꯦꯁ ꯍꯥꯏꯗꯤ ꯍꯥꯏꯔꯣ
ꯍꯣꯏ ꯆꯥꯛꯁꯨ ꯈ꯭ꯋꯥꯏꯗꯒꯤꯩ ꯂꯨꯅ ꯇꯤꯟꯅꯕꯅꯤꯅꯦ ꯃꯥꯅ
ꯃꯤꯁꯤꯗ ꯀꯦꯂ
ꯑꯩꯈꯣꯏꯗꯤ ꯀꯩꯅꯣꯅꯤ ꯏꯃꯥꯟꯅꯕꯒꯤ ꯁꯥꯏꯗꯀꯤ ꯂꯩꯕꯅꯦ ꯃꯥꯅ ꯆꯀꯔꯤ ꯅ ꯎ ꯌꯥꯒꯦ ꯆꯂꯤꯁꯦ
ꯑꯗꯨꯗꯣ ꯑꯩ ꯊꯝꯃꯒꯦ ꯍꯣꯔꯦꯟ ꯇꯧꯔꯒꯦ ꯑꯩꯁꯦ ꯊꯕꯛ ꯃꯐꯝꯗ ꯂꯩꯅꯤꯅ
ꯑꯩꯁꯨ ꯑꯃꯨꯛ ꯍꯟꯖꯤꯟꯅ ꯇꯨꯝꯃꯒꯦ
ꯑꯁ ꯂꯣꯏ ꯍꯕ ꯂꯣ ꯊꯦꯡꯨ
ꯅꯣꯡ ꯆꯨꯕꯒꯤ ꯇꯜꯂꯦꯕ ꯑꯩꯅ ꯂꯩꯕ ꯃꯐꯝꯗꯣ
ꯑꯣ ꯍꯣꯔꯦꯟ ꯇꯧꯔꯛꯀꯦꯀꯣ ꯑꯗꯨꯗꯤ
ꯇꯣ